ꯍꯜꯂꯣ ꯎꯝ
ꯑꯥ
ꯀꯩꯗꯧꯔꯤꯅꯣ ꯑꯣ ꯇꯥꯏꯌꯦ꯫ ꯀꯩꯗꯧꯔꯤꯅꯣ꯫
ꯎꯝ ꯐꯝꯃꯒ ꯂꯩꯌꯦ ꯅꯪꯗꯤ
ꯎ ꯍꯧꯖꯤꯛꯇ ꯆꯞ ꯆꯥꯔ ꯂꯛꯑꯦ
ꯀꯩ ꯏꯟꯖꯥꯡ
ꯎꯝ ꯉꯁꯤꯗꯤ ꯌꯦꯟ ꯆꯥꯏꯌꯦ ꯑꯣꯛꯁꯥꯁꯨ ꯆꯥꯏꯌꯦ
ꯏꯟꯖꯥꯡ ꯑꯍꯥꯎꯕ ꯉꯥꯛꯇ ꯑꯣꯏꯌꯦ ꯀꯔꯤꯔꯥ
ꯕ꯭ꯔꯠꯗꯦꯒꯤ ꯑꯣꯏꯕꯒꯤꯅꯦ ꯏꯆꯦꯒꯤ ꯕ꯭ꯔꯠꯗꯦ ꯑꯣꯏꯕ ꯑꯗꯨꯒꯤ
ꯎꯝ ꯑꯩ ꯈꯛꯇ ꯑꯣꯏꯔꯦ ꯏꯟꯖꯥꯡ ꯍꯥꯎꯕ ꯆꯥꯗꯕꯁꯦ
ꯑꯗꯨꯗꯤ ꯀꯔꯤ ꯏꯟꯁꯥꯡ ꯆꯥꯕꯔꯣ ꯅꯪꯗꯤ
ꯍꯋꯥꯏ ꯆꯥꯏꯌ‌ꯦ꯫
ꯗꯥꯜ ꯍꯥꯏꯕ꯭ꯔꯣ꯫
ꯎꯝ
ꯑꯗꯨꯗꯤ ꯍꯥꯎ ꯄꯣꯏ ꯍꯥꯎ ꯏꯟꯁꯥꯡ ꯅꯤꯍ‌ꯦ꯫
ꯗꯥꯜ ꯑꯣꯏꯅ ꯆꯥꯕ ꯂꯥꯛꯑꯣ ꯑꯗꯨꯗꯤ ꯅꯪꯒꯤ ꯁꯥꯗꯣ ꯑꯩ ꯆꯥꯒ꯫
ꯑꯗꯨ ꯑꯗꯨꯁꯨ ꯌꯥꯏ ꯃꯊꯪꯗ ꯃꯊꯪꯗ ꯑꯃꯨꯛ ꯆꯥꯕ ꯀꯥꯟꯗ꯫
ꯎꯝ ꯆꯥꯗꯧ ꯃꯥꯟꯗꯦꯗ ꯅꯣꯏꯁꯤ ꯃꯆꯤꯟ ꯌꯥꯝ ꯊꯤꯗ꯫
ꯑꯁ ꯅꯪ ꯑꯩ ꯏꯁꯇꯦꯇꯁ ꯎꯗ꯭ꯔꯣ꯫
ꯍꯥꯎꯋ‌ꯦ ꯍꯥꯎꯋꯦ ꯅꯣꯏ ꯍꯦꯟꯅ ꯍꯥꯎꯋꯦ ꯍꯥꯏꯔꯒ꯫ ꯎꯝ ꯍꯌꯦꯡꯋꯥꯏ ꯊꯣꯡꯕꯤꯔ꯫ ꯇꯥꯅꯤꯡꯗꯦ ꯑꯃꯨꯛꯀ ꯍꯥꯏꯔꯛꯀꯅꯤ ꯁꯥ ꯊꯣꯡꯕꯤꯌꯣ ꯑꯃꯨꯛ ꯍꯥꯏꯔꯛꯀꯅꯤ ꯃꯦꯆꯤꯟ ꯌꯥꯝ꯫ ꯊꯤꯕ ꯅꯣꯏ ꯅꯨꯄꯥꯁꯤꯡꯁꯦ꯫
ꯍ‌ꯦ
ꯒꯨꯟꯂꯣꯏ ꯈꯥꯏꯕ ꯏꯟꯖꯥꯡ ꯍꯧꯗ꯭ꯔꯗꯤ ꯑꯗꯨꯝ ꯏꯁꯧ ꯏꯁꯧ ꯂꯥꯡꯒꯅꯦꯕ ꯅꯣꯏꯁꯦ ꯫
ꯑꯩꯗꯤ ꯁꯨꯃꯥꯏꯅ ꯇꯧꯗꯦ ꯑꯩꯗꯤ ꯎꯝ ꯏꯟꯁꯥꯡ ꯍꯥꯎꯗ꯭ꯔꯖꯨ ꯑꯩꯅ ꯑꯗꯨꯝ ꯊꯣꯡꯉꯒ ꯆꯥꯕꯅꯦ ꯑꯩꯗꯤ꯫ ꯃꯤꯅ ꯊꯣꯡꯕꯗ ꯍꯥꯎꯗꯦꯕ ꯃꯤꯅ ꯊꯣꯡꯕꯗꯤ ꯍꯥꯎꯗꯦꯕ꯫
ꯑ ꯅꯪ ꯊꯣꯛꯉꯗꯤ ꯍꯥꯎꯕ꯫
ꯍꫭꯏꯅꯦ ꯏꯁꯥꯅ ꯊꯣꯡꯕ ꯏꯟꯁꯥꯗ ꯑꯗꯨꯝ ꯍꯧꯋꯦ ꯑꯩꯗꯤ꯫
ꯎꯝ ꯐꯩꯌ‌ꯦꯅ‌ꯦ꯫
ꯌꯥꯝ ꯐꯕꯅꯤ ꯇꯟꯕ ꯀꯥꯟꯗꯗꯤ ꯊꯣꯡꯅꯤꯡꯗꯕ꯫ ꯇꯟꯗ꯭ꯔꯕ ꯀꯥꯟꯗꯗꯤ ꯑꯗꯨꯝ ꯊꯣꯡꯉ ꯆꯥꯔꯅꯤ꯫
ꯎꯝ ꯃꯤꯗꯤ ꯃꯤ ꯈꯔꯗꯤ ꯃꯥꯅ ꯊꯣꯡꯕꯁꯦ ꯃꯍꯥꯎ ꯈꯪꯗꯦꯌ‌ꯦ ꯃꯤꯅ꯫ ꯊꯣꯡꯗꯤ ꯍꯥꯎꯋꯤ ꯅꯪꯗꯗꯤ ꯅꯪ ꯊꯣꯡꯕ ꯍꯥꯎꯕ꯭ꯔ꯫
ꯃꯤꯅꯗꯤ ꯃꯣꯏꯅ ꯊꯣꯡꯕ ꯍꯥꯎꯗ꯭ꯔꯁꯨ ꯊꯣꯡꯕ ꯍꯥꯎꯗꯦ ꯍꯥꯏ ꯑꯩꯗꯤ꯫ ꯃꯤ ꯑꯩꯅ ꯊꯣꯡꯈ꯭ꯔꯗꯤ ꯃꯤꯅ ꯍꯥꯎꯇꯦ ꯍꯥꯏꯔꯁꯨ ꯑꯗꯨꯝ ꯍꯥꯎꯋꯦ ꯑꯩꯒꯤꯗꯤ꯫ ꯆꯥꯛ ꯌꯥꯝ ꯆꯥꯒꯅꯤꯗꯤ꯫
ꯎꯝ ꯐꯩꯌꯦ ꯐꯩꯌꯦ
ꯎꯝ꯫
ꯀꯥꯡꯁꯣꯏ ꯊꯣꯡꯉꯁꯨ ꯑꯗꯨꯝ ꯆꯥꯔꯅꯤꯀꯣ ꯍꯥꯎꯋ‌ꯦꯅ꯫ ꯑꯗꯤ ꯌꯥꯝ ꯆꯝꯅ ꯊꯣꯡꯉꯁꯨ꯫
ꯍꯣꯏꯅꯦ ꯑꯩꯗꯨ ꯉꯁꯤ ꯈꯛꯇꯅꯦ ꯁꯥ ꯆꯥꯕꯗꯣ ꯍꯞꯇꯥ ꯑꯅꯤ ꯁꯨꯔꯦ ꯀꯥꯡꯁꯣꯏ ꯉꯥꯛꯇ ꯆꯥꯕ꯫
ꯎꯝ꯫
ꯑꯁꯦꯝꯅꯦ ꯑꯁꯦꯡꯕꯅꯦ ꯀꯥꯡꯁꯣꯏ ꯉꯥꯛꯇꯅꯦ ꯆꯥꯕꯗꯣ ꯑꯩꯈꯣꯏꯗꯤ꯫ ꯁꯥꯎꯒ꯭ꯔꯤꯒ ꯊꯣꯡꯕ ꯅꯨꯃꯤꯠ ꯂꯩꯌꯦ꯫ ꯀꯩꯅꯣ ꯈꯥꯃꯦꯟ ꯑꯁꯥꯡꯕꯒ ꯊꯣꯡꯕ ꯅꯨꯃꯤꯠꯁꯨ ꯂꯩꯌꯦ ꯑꯗꯨꯝ ꯀꯥꯡꯁꯨ ꯉꯥꯏꯍꯥꯛ ꯉꯥꯛꯇꯅꯦꯕ
ꯎꯝ꯫ ꯑꯗꯨꯅꯗꯤ ꯐꯥꯕꯅꯦ ꯁꯥ ꯍꯦꯟꯅꯗꯤ ꯀꯥꯡꯁꯣꯏꯒꯨꯝꯕ ꯑꯗꯨꯒ ꯑꯃꯅ ꯃꯅꯥ ꯃꯁꯤꯡꯒꯨꯝꯕ ꯆꯥꯕꯅ ꯄꯨꯟꯁꯤ ꯁꯥꯡꯉꯤ ꯍꯥꯏꯌꯦ ꯑꯁꯤꯒꯨꯝꯕ ꯆꯥꯕꯅ꯫
ꯈꯪꯒ꯭ꯔꯦ ꯁꯪꯕꯥ ꯁꯪꯗꯕ꯭ꯔ ꯑꯗꯨ ꯈꯪꯖ ꯑꯗꯨꯝ꯫ ꯎꯄꯥꯏ ꯂꯩꯇꯕꯒꯤ꯫
ꯁꯪꯕ꯭ꯔꯥ ꯁꯪꯗꯕ꯭ꯔꯥ ꯑꯁꯦꯡꯕꯅꯤ ꯑꯩꯅ ꯍꯥꯏꯗꯣ꯫ ꯃꯅꯥ ꯃꯅꯥ ꯃꯁꯤꯡꯅ ꯚꯤꯇꯥꯃꯤꯟ ꯌꯥꯎꯔꯅꯤ꯫
ꯑꯗꯨ ꯑꯌꯥꯝꯕꯗꯤ ꯑꯩꯈꯣꯏꯅ ꯍꯥꯏ ꯑ ꯑꯗꯨ ꯑꯩꯗꯤ ꯈꯪꯗꯤꯕ ꯑꯗꯨꯒꯨꯝꯕ꯫
ꯌꯦꯟꯁꯥꯡ ꯌꯦꯟꯁꯥꯡ ꯍꯥꯎꯕ ꯆꯥꯔꯗꯤ ꯁꯤꯈꯂꯦ ꯍꯥꯏꯕꯗꯤ ꯇꯥꯖꯗꯍꯦ꯫ ꯀꯅꯥ ꯀꯅꯥꯒ ꯂꯩꯕꯔ ꯅꯪꯗꯤ꯫ ꯍꯧꯖꯤꯛꯇꯤ ꯈꯥꯔ ꯆꯣꯏꯔ ꯑ ꯉꯁꯤꯗꯤ ꯌꯥꯝ ꯆꯨꯗꯦ ꯅꯣꯡꯗꯤ ꯉꯁꯥꯏꯗꯤ ꯆꯨꯅꯤꯉꯥꯏ ꯇꯧꯕꯅꯤ꯫
ꯎꯝ ꯈꯔ ꯈꯔꯗꯤ ꯑꯗꯨꯝ ꯆꯨꯔꯝꯅꯤꯀꯣ꯫
ꯎꯝ ꯈꯤꯇꯪ ꯈꯤꯇꯪ ꯆꯨꯔꯤ ꯆꯨꯔꯤ ꯇꯧꯋꯦ꯫
ꯎꯝ꯫
ꯅꯪꯗꯤ ꯌꯨꯝꯗ ꯂꯩꯇꯅ ꯅꯕꯣꯛꯀꯤ ꯌꯨꯝꯗ ꯂꯩꯕ꯭ꯔꯣ꯫
ꯎꯝ ꯑꯩ ꯁꯤꯗ ꯂꯩꯕꯅꯦ꯫
ꯅꯪꯒꯤ ꯌꯨꯝꯗꯤ ꯀꯥꯏꯗ꯫
ꯑꯩ ꯌꯨꯝ ꯊꯛꯇ ꯂꯩꯌꯦ꯫
ꯑꯗꯨꯅꯤ
ꯀꯗꯝ ꯅꯥꯄꯅꯤꯗ꯫ ꯑꯩ ꯁꯤꯗ ꯃꯇꯦꯡ ꯈꯔ ꯄꯥꯡꯉꯒ ꯂꯩꯌꯦꯕ ꯏꯕꯣꯛ ꯈꯣꯏꯁꯨ ꯁꯣꯟꯈ꯭ꯔꯕꯅꯤꯅꯀꯣ꯫ ꯑꯍꯟꯁꯤꯡꯕꯨꯗꯤ
ꯃꯊꯟꯗ ꯂꯩꯕ꯭ꯔꯣ ꯃꯥꯗꯤ꯫
ꯍꯣꯏ ꯑꯪꯀꯜꯒ ꯂꯩꯕꯅꯦ ꯑꯪꯀꯜꯒ꯫ ꯑꯗꯣ ꯑꯩꯈꯣꯏ ꯑꯍꯨꯝ ꯂꯩꯕꯅꯦꯕ ꯃꯥꯗꯣ ꯊꯕꯛ ꯆꯠꯊꯣꯛꯈꯤꯕꯒꯤꯅꯦ꯫
ꯎꯝ꯫ ꯑꯗꯨꯗꯤ ꯊꯕꯛ ꯀꯌꯥ ꯇꯧꯔꯦꯅꯦ ꯅꯪꯗꯤ꯫
ꯎꯝ꯫
ꯅꯪꯒꯤ ꯅꯪꯒꯤ ꯌꯨꯝꯗ ꯂꯩꯇꯕꯅꯤꯅ꯫
ꯊꯕꯛ ꯀꯌꯥ ꯇꯧꯗꯦ ꯍꯥꯏꯕ
ꯍꯣꯏ ꯌꯥꯝ ꯇꯧ ꯇꯧꯒꯗꯕ ꯃꯥꯟꯗꯦꯕ ꯅꯕꯣꯛꯒꯤ ꯌꯨꯝꯗ ꯂꯩꯕꯅꯤꯅ ꯐ꯭ꯔꯤꯗ ꯂꯩꯔꯕꯣ ꯂꯩꯒꯗꯕ ꯃꯥꯟꯗꯦꯕ꯫
ꯀꯥꯏꯗꯩꯅꯣꯗ ꯄꯣꯊꯥ ꯐꯥꯎ ꯐꯪꯗꯦꯗ꯫ ꯏꯪꯈꯣꯜ ꯆꯠꯄꯅꯦ ꯑꯩꯈꯣꯏꯒꯤꯁꯨ ꯑꯗꯨꯒ ꯏꯕꯣꯛꯀꯤꯁꯨ ꯏꯪꯈꯣꯜ ꯂꯩꯌꯦ꯫
ꯎꯝ꯫ ꯀꯔꯝꯕ ꯏꯪꯈꯣꯟꯅꯣ꯫
ꯌꯦꯟꯖꯥꯡ ꯅꯥꯄꯤ ꯊꯥꯕꯗꯣ
ꯑꯣ ꯅꯣꯏ ꯅꯣꯏꯗꯤ ꯍꯣꯏ ꯏꯟꯁꯥꯡ ꯅꯥꯄꯤ ꯉꯥꯛꯇ ꯊꯥꯕ ꯃꯥꯜꯂꯦ ꯑꯩ ꯑꯗꯨꯝ ꯈꯪꯉꯦꯕ꯫ ꯑꯇꯣꯞꯄꯇꯁꯨ꯫
ꯎꯝ꯫ ꯏꯪꯈꯣꯟ ꯂꯩꯕ ꯍꯥꯏꯕꯁꯤꯁꯨ ꯄꯣꯊꯥꯕ ꯐꯪꯗꯕꯅꯤꯍꯦ꯫
ꯃꯥꯅꯦ ꯂꯥꯎ ꯇꯧ ꯑꯗꯨ ꯑꯗꯨ ꯑꯗꯨ ꯑꯣꯏꯔꯁꯨ ꯂꯧ ꯇꯧꯕꯅ ꯍꯦꯟꯅ ꯋꯥꯕꯅꯤ ꯍꯤꯡꯈꯣꯜ ꯇꯧꯕꯗꯤ ꯌꯥꯝ ꯋꯥꯗꯕꯅꯤ
ꯍꯣꯏ ꯍꯣꯏ ꯎꯝ ꯂꯧꯅꯗꯤ ꯍꯦꯟꯅ ꯋꯥꯕꯅꯦ
ꯎꯝ ꯉꯁꯤꯗꯤ ꯍꯦꯔꯣꯕꯄ ꯋꯥꯔꯤ ꯁꯥꯔꯣꯏ ꯍꯥꯏꯔꯣ ꯉꯁꯤꯗꯤ ꯍꯦꯔꯣ ꯋꯥꯔꯤ ꯁꯥꯔꯣꯏꯔꯣ
ꯑꯁ ꯅꯪꯁꯨ ꯃꯇꯥꯡꯁꯤꯗ ꯍꯪꯉꯛꯑꯦꯗ ꯈꯪꯗꯦ ꯋꯥꯔꯤ ꯁꯥꯕꯒ ꯃꯇꯝ ꯁꯥꯡꯗꯦꯗ ꯍꯟꯗꯛꯁꯦ꯫
ꯍꯣꯏꯅꯦ ꯄꯩꯁꯥ ꯌꯥꯝ ꯇꯥꯟꯕꯅꯦꯅꯀꯣ꯫
ꯇꯥꯅꯤꯡꯗꯦꯀꯣ ꯃꯇꯥꯡ ꯌꯥꯝ ꯆꯥꯗꯦ ꯅꯪꯒꯤꯁꯦ
ꯕꯤꯖꯤꯅꯦꯁ ꯌꯥꯝ ꯀꯟꯕꯒꯤ꯫
ꯎꯝ ꯃꯥꯅ ꯑꯩꯉꯣꯟꯗꯒꯤ ꯑꯃꯨꯛ ꯍꯦꯜꯂꯤꯅꯦ ꯑꯩꯗꯤ ꯄꯥꯛ ꯁꯥꯟꯅꯗꯦꯗ꯫ ꯅꯨꯡꯊꯤꯜ ꯅꯨꯡꯊꯤꯜꯗꯒꯨꯝꯕꯗꯤ ꯁꯥꯡꯗꯦꯕ ꯅꯨꯃꯤꯗꯥꯡꯗꯒꯨꯝꯕꯅ ꯈꯔ ꯋꯥꯔꯤ ꯁꯥꯕ ꯐꯪꯕ ꯍꯦꯜꯂꯦꯕ
ꯎꯝ ꯅꯨꯃꯤꯗꯥꯡꯗꯗꯤ ꯀꯣꯜ ꯑꯥꯏꯟꯗ ꯊꯝꯃ ꯇꯨꯝꯕ
ꯎꯝ ꯀꯥꯏꯗꯩꯅꯣ ꯊꯝꯗꯦꯗ ꯊꯝꯗꯦ
ꯁꯤꯁ ꯑꯗꯨ ꯀꯌꯥ ꯅꯨꯡꯁꯤꯗꯕꯒꯤ ꯃꯥꯜꯂꯤꯅꯦ ꯅꯕꯥꯅꯤꯁꯦ
ꯌꯥꯝꯗꯤ ꯅꯨꯡꯁꯤꯕ꯭ꯔꯣ
ꯀꯩꯅꯣ ꯅꯪ ꯍꯧꯖꯤꯛ ꯑꯗꯨꯝ ꯍꯪꯈ꯭ꯔꯤꯕꯗꯣ ꯁꯤꯃꯇꯥꯡ ꯁꯤ ꯅꯠꯇ꯭ꯔꯗꯤ ꯍꯥꯡꯕ ꯌꯥꯗꯕ꯭ꯔꯕ
ꯁꯤꯒꯤ ꯃꯇꯥꯡꯗꯤ ꯈꯕꯟ ꯂꯨꯝꯕ꯭ꯔꯣ ꯂꯨꯕ꯭ꯔꯣ
ꯌꯨꯕꯩꯅꯦ ꯑꯗꯨꯏꯅꯦ
ꯑꯗꯨꯗꯤ ꯃꯊꯪꯗ ꯍꯥꯡꯕ ꯇꯥꯔꯦꯅꯦ ꯀꯟꯅ ꯆꯨꯔꯤꯔꯣ
ꯎꯝ ꯈꯔ ꯑꯗꯨꯝ
ꯁꯤ ꯅꯣꯡ ꯆꯨꯕꯅꯗꯤ ꯇꯨꯝꯕ ꯅꯨꯡꯉꯥꯏꯕꯅꯦꯕ
ꯑ ꯏꯪꯗꯕꯔꯦ
ꯑꯩꯈꯣꯏꯗꯔꯣ
ꯎꯝ
ꯑꯁ ꯑꯩ꯭ꯋꯏꯗ ꯏꯪꯕ ꯍꯥꯏꯕ ꯂꯩꯇꯦꯗ ꯉꯁꯤꯅ ꯈꯔ ꯏꯪꯉꯦ ꯅꯣꯡ ꯆꯨꯕꯤꯒꯦ ꯁꯥꯕꯒꯤ ꯑꯩꯈꯣꯏꯗꯗꯤ ꯐꯦꯟ ꯊꯝꯂꯒ ꯑꯗꯨꯝ ꯇꯨꯝꯕꯅꯦ ꯐꯦꯟ ꯊꯥꯃꯁꯨ ꯇꯨꯝꯕ ꯌꯥꯗꯦ ꯀꯥꯡ ꯌꯥꯝꯕꯒꯤ
ꯎꯝ ꯅꯣꯡ ꯃꯥꯡꯕ꯭ꯔꯥ ꯃꯥꯡꯗꯕ꯭ꯔꯥ
ꯍꯥꯏꯗꯤ
ꯅꯣꯡ ꯃꯥꯡꯕ꯭ꯔꯕ
ꯅꯣꯡ ꯃꯥꯡꯕ꯭ꯔꯥ ꯍꯥꯏꯗꯤ ꯀꯔꯝꯕꯅꯣ
ꯑ ꯀ꯭ꯂꯥꯎꯗꯤ ꯑꯣꯏꯕꯗ
ꯍꯣꯏ ꯅꯨꯡ ꯆꯨꯔꯤ ꯆꯨꯔꯤ ꯇꯧꯔꯦ ꯌꯥꯝꯗꯤ ꯀꯥꯟꯅꯗꯤ ꯆꯨꯗꯦ ꯑꯗꯨ ꯑꯣꯏꯔꯁꯨ ꯈꯤꯇꯪ ꯈꯤꯇꯪ
ꯑꯗꯨ ꯁꯥꯕ
ꯉꯁꯤꯗꯤ ꯈꯔ ꯁꯥꯗꯦ ꯅꯍꯥꯟ ꯉꯔꯥꯡ ꯅꯍꯥꯟꯗꯤ ꯑꯗꯨꯝ ꯁꯥꯕꯅꯦ ꯉꯁꯤꯗꯤ ꯅꯣꯡ ꯆꯨꯕꯒꯤ ꯌꯥꯝ ꯁꯥꯔꯤꯕ
ꯎꯝ ꯑꯗꯨꯅꯦ ꯑꯗꯨꯝ ꯁꯥꯕ ꯅꯨꯃꯤꯠꯇꯤ ꯂꯩꯕ ꯉꯝꯗꯕꯅꯦꯕ ꯇꯨꯝꯕꯁꯨ ꯌꯥꯗꯦ ꯅꯣꯡ ꯆꯨꯕꯅ ꯅꯨꯡꯉꯥꯏꯌꯦꯕꯀꯣ
ꯎꯝ ꯅꯣꯏꯔꯣꯝꯗꯗꯤ ꯅꯣꯡ ꯆꯨꯗꯕ꯭ꯔꯣ ꯑꯣ ꯍꯥꯏꯗꯤ ꯅꯨꯡꯁꯥ ꯆꯥꯗꯕ꯭ꯔꯣ
ꯅꯨꯡꯁꯥ ꯆꯥꯗꯦ ꯍꯟꯗꯛꯇꯤ ꯅꯣꯡꯃꯥꯡꯒ ꯂꯩꯌꯦ ꯑꯗꯨꯗꯨꯒ ꯉꯁꯤꯁꯨ ꯅꯣꯡ ꯃꯥꯡꯉꯤ
ꯑꯗꯣ ꯍꯟꯗꯛꯇꯤ ꯅꯠꯇꯦ ꯑꯗꯣ ꯁꯝꯃꯔ ꯊꯣꯛꯄ ꯀꯥꯟꯗꯗꯤ ꯅꯨꯡꯁꯥ ꯁꯥꯕ꯭ꯔꯥ ꯍꯥꯏꯕ ꯅ ꯅꯣꯏꯔꯣꯝꯗ
ꯑ ꯁꯥꯌꯦ ꯑꯗꯣ ꯑꯩꯈꯣꯏꯗꯗꯤ ꯁꯥꯔꯁꯨꯀꯣ ꯌꯥꯝ ꯀꯟꯅꯗꯤ ꯑꯣꯏꯗꯕ ꯑꯗꯨ ꯎꯪꯈꯣꯜꯒꯨꯝꯕ ꯆꯠꯄ ꯀꯥꯟꯗꯗꯤ ꯑꯗꯨꯝ ꯁꯥꯏꯕ ꯑꯗꯣ ꯎꯔꯨꯝ ꯃꯅꯥꯛꯇ ꯑꯃꯨꯛ ꯐꯝꯃꯗꯤ ꯅꯨꯡꯉꯥꯏꯕ ꯒꯤ ꯎꯔꯨꯝ ꯃꯅꯥꯛꯇ ꯐꯝꯕ ꯀꯥꯟꯗꯗꯤ ꯁꯥꯕ ꯌꯥꯝ ꯌꯥꯝ ꯐꯅ ꯀꯅꯥꯏꯗꯅ ꯏꯪꯅ ꯆꯤꯛꯅ ꯂꯩꯕꯗꯣ
ꯈꯪꯗ꯭ꯔꯦꯗ ꯍꯧꯖꯤꯛꯀꯥꯟ ꯃꯇꯝꯁꯦ
ꯍꯌꯦꯡꯒꯤ ꯀꯥꯏ ꯆꯠꯀꯥꯔꯥ
ꯎꯝ ꯀꯩꯁꯨ ꯑꯥ ꯀꯩꯁꯨ ꯆꯜꯂꯣꯏ ꯑꯗꯨꯝ ꯑꯌꯨꯛꯇ ꯀꯣꯠꯆꯤꯡꯒꯨꯝꯕ ꯈꯔ ꯈꯔꯗꯤ ꯆꯠꯂꯒ ꯑꯗꯨꯝ ꯌꯨꯝꯗ ꯂꯩꯒꯅꯤ
ꯎꯝ ꯅꯪꯗꯤ ꯐꯩꯌꯦꯅꯦ ꯅꯨꯡꯇꯤꯒꯤ ꯆꯠꯂꯤꯅꯦ
ꯎꯝ ꯎꯝ ꯐꯩꯌꯦ ꯍꯥꯏꯕ꯭ꯔꯥ ꯐꯠꯇꯦ ꯐꯠꯇꯦ ꯍꯥꯏꯕ꯭ꯔꯥ ꯀꯃꯥꯏꯅ ꯍꯥꯏꯒꯦꯔꯥ ꯈꯪꯗꯦ ꯕꯦꯂꯥ
ꯎꯝ
ꯎꯄꯥꯏ ꯂꯩꯇꯕꯒꯤ ꯆꯠꯂꯤꯅꯦ
ꯀꯟꯅ ꯍꯣꯠꯅꯕꯅ ꯐꯩꯌꯦ
ꯍꯣꯅꯕ ꯂꯩ
ꯂꯩꯕ꯭ꯔꯣ ꯍꯥ
ꯅꯩꯖ ꯔꯣꯡꯒꯤꯅ ꯀꯣꯏꯗꯣ ꯔꯣꯝꯗꯣ ꯈꯔ
ꯑ
ꯅꯪꯗꯤ ꯅꯊꯟꯗꯔꯣ ꯎꯝ
ꯅꯪꯗꯤ ꯅꯇꯣꯝꯗ ꯇꯨꯝꯕ꯭ꯔꯥ
ꯑꯦꯁ ꯅꯠꯇꯦꯁꯦ ꯅꯈꯣꯏ ꯃꯤ ꯃꯔꯤꯅꯤ ꯔꯨꯝ ꯑꯃꯗ ꯇꯨꯝꯃꯤꯗꯣ ꯇꯥꯕ꯭ꯔꯣ ꯇꯥꯕ꯭ꯔꯣ ꯇꯥꯕ꯭ꯔꯣ ꯀꯔꯤ ꯇꯥꯗꯕ꯭ꯔꯣ ꯀꯔꯤꯒꯤꯔꯣ
ꯇꯥꯕ꯭ꯔꯣ
ꯑꯣ ꯇꯥꯏꯌꯦ ꯅꯍꯪꯗꯤ ꯇꯥꯗꯕ꯭ꯔꯣ
ꯎꯝ ꯇꯥꯗꯕ ꯉꯁꯥꯏꯗꯣ ꯎꯝ ꯃꯤꯗꯤ ꯇꯨꯝꯃꯦ ꯍꯥꯏꯔꯤꯔꯣ
ꯃꯤ ꯃꯔꯤ ꯍꯣꯏ
ꯎꯝ ꯁꯥꯗꯕ꯭ꯔꯣ ꯑꯗꯣ
ꯎꯁ ꯁꯥꯕꯅꯦ ꯅꯣꯡ ꯆꯨ ꯅꯣꯡ ꯆꯨꯗꯕ ꯆꯨꯗꯔꯤꯕ ꯆꯨꯗꯕ ꯀꯥꯟꯗꯗꯤ ꯅꯣꯡ ꯑꯗꯨꯝ ꯁꯥꯕꯅꯦ ꯑꯗꯣ ꯁꯥꯏ ꯍꯥꯏꯕꯕꯨ
ꯀꯥꯏꯅꯤ ꯀꯥꯡꯉꯤ ꯀꯥꯡꯁꯨ ꯌꯥꯝꯕ ꯁꯥꯁꯨ ꯁꯥꯢ ꯑꯗꯨ ꯐꯦꯟꯗꯤ ꯊꯥꯕꯩ ꯊꯥꯏ ꯐꯦꯟꯗꯣ
ꯎꯝ ꯀꯥꯡꯈꯜ ꯂꯩꯇꯕꯩꯔꯣ ꯍꯥꯏꯁꯦ
ꯑꯁ ꯀꯥꯡꯈꯜ ꯊꯥꯅꯤꯡꯉꯥꯏ ꯐꯔꯛ ꯇꯥꯕ ꯑꯩꯈꯣꯏꯒꯤꯗꯣ ꯐꯃꯨꯡ ꯑꯃꯗ ꯄꯨꯂꯞ ꯇꯨꯃꯤꯟꯅꯔꯗꯤ ꯀꯥꯡ ꯒꯨꯠꯅꯥꯏꯗꯤ ꯁꯤꯖꯤꯟꯅꯩꯌꯦ ꯒꯨꯠꯅꯥꯏꯠ ꯂꯣꯏꯈꯤ ꯂꯣꯏꯈ꯭ꯔꯕ ꯀꯥꯟꯗꯗꯤ ꯌꯥꯗꯕ
ꯊꯥꯕ꯭ꯔꯣ ꯒꯨꯠꯅꯥꯏꯠ ꯒꯨꯝꯕ ꯊꯥꯜꯂꯒ ꯑꯗꯨꯝ ꯇꯨꯝꯉꯨꯅꯤ ꯉꯥꯜꯂꯒ ꯀꯥꯡꯈꯜꯒꯨꯝꯕ ꯂꯩ